ꯑꯥ
ꯇꯧꯕ꯭ꯔꯣ
ꯑꯁ ꯏꯟꯁꯥꯡ ꯊꯣꯡꯒꯦ ꯇꯧꯔꯤꯌꯦ ꯅꯪꯗꯤ
ꯑꯩꯗꯤ ꯍꯧꯖꯤꯛ ꯆꯛ ꯆꯥꯔꯥ ꯂꯣꯏꯔꯒ ꯑꯗꯨꯝ ꯂꯩꯗ
ꯀ꯭ꯔꯤ ꯏꯟꯁꯥꯡ ꯆꯥꯕ꯭ꯔꯥ ꯑꯗꯨꯗꯤ ꯑꯁꯤꯗꯥ
ꯌꯦꯟꯁꯥ ꯆꯥꯏ
ꯅꯨꯡꯉꯥꯏꯍꯦ
ꯍꯥꯎꯇꯦꯗ ꯌꯦꯟꯁꯥꯗꯤ ꯑꯇꯣꯞꯄꯗꯤ ꯍꯥꯎꯋꯦ ꯑꯗꯨ ꯌꯦꯟꯁꯥꯗꯤ ꯌꯝ ꯍꯥꯎꯗꯤ ꯅꯠ
ꯍꯥꯎꯕꯅꯤꯍꯦ
ꯅꯪꯗꯤ ꯀꯔꯤ ꯀꯔꯤ ꯏꯟꯁꯥꯡ ꯍꯧꯖꯤꯛꯀꯥꯟ ꯆꯥꯕ꯭ꯔꯣ ꯍꯜꯂꯣ
ꯍꯥ ꯉꯥꯏꯈꯣ ꯅꯦꯠꯋꯥꯛ ꯅꯨꯡꯉꯥꯏꯇꯦꯅꯦ ꯍꯥ
ꯑꯇꯣꯞꯄ ꯄꯥꯏꯒꯅꯨ
ꯑꯣ ꯃꯇꯔꯗꯣ ꯀꯥꯞꯔꯒ ꯂꯩꯕꯀꯣ ꯃꯇꯔꯗꯣ ꯒꯦꯁꯇꯥ ꯀꯥꯞꯔꯒ ꯂꯩꯕ ꯎꯝ
ꯉꯔꯥꯡꯗꯣ ꯅꯪ ꯔꯤꯝ ꯆꯠꯄ꯭ꯔꯥ
ꯆꯠꯂꯦ
ꯑꯗꯨ ꯏꯔꯥꯡ ꯇꯧꯕꯗꯣ ꯀꯔꯤ ꯀꯔꯤ ꯇꯧꯔꯦ
ꯇꯥꯌꯥꯔ ꯒꯦꯁ ꯀꯥꯞꯄꯦ ꯑꯗꯨ
ꯄꯥꯟꯕ꯭ꯔꯥ
ꯄꯥꯟꯗꯦ ꯑꯩꯗꯤ ꯑꯥ ꯂꯦꯞꯔꯒ ꯌꯦꯡꯕꯅꯦ ꯀꯤꯕꯒꯤ
ꯃꯤ ꯃꯆꯥꯗꯤ ꯌꯥꯏꯅ
ꯌꯥꯕꯅꯦ ꯉꯔꯥꯡꯗꯤ ꯌꯥꯕꯅꯦ ꯍꯥꯏꯇꯥꯔꯦ
ꯍꯧꯋꯦ ꯍꯥꯏꯕ꯭ꯔꯥ ꯅꯈꯣꯏ
ꯈꯪꯗꯦ ꯑꯃꯨꯛ ꯍꯥꯏꯔꯛꯀꯦ ꯍꯥꯏꯌꯦ
ꯉꯁꯤ ꯌꯨꯅꯤꯌꯟ ꯌꯨꯅꯤꯌꯟꯒꯤ ꯉꯁꯤ ꯌꯨꯅꯤꯌꯟ ꯌꯨꯅꯤꯌꯟꯒꯤ ꯀꯔꯤꯌꯥ ꯃꯤꯇꯤꯡ ꯂꯥꯏꯁꯪ ꯒꯥꯥꯐꯝꯗ ꯂꯩꯌꯦ ꯍꯥꯏꯌꯦꯅꯥ
ꯑꯩ ꯈꯪꯗꯦ
ꯑꯩꯒꯤ ꯖꯤ ꯑꯦꯐꯗ ꯀꯣꯜ ꯇꯧꯔꯛꯄꯅꯦꯕ ꯇꯧꯔꯒ ꯃꯥꯅ ꯑꯩꯉꯣꯟꯗ ꯑꯥ ꯑꯈꯣꯏꯗꯗꯤ ꯅꯠꯇꯦ ꯇꯤ ꯑꯦꯁ ꯌꯨ ꯇ꯭ꯔꯥꯏꯕꯦꯜ ꯏꯁꯇꯨꯗꯦꯟ ꯌꯨꯅꯤꯌꯟ ꯉꯥꯛꯇꯅꯦ ꯍꯥꯏꯌꯦꯕ ꯑꯉꯣꯟꯗꯗꯤꯀꯣ
ꯑꯣ ꯑꯦꯁ ꯌꯨ ꯁ꯭ꯇꯨꯗꯦꯟ ꯑꯣꯏꯔꯝꯅꯤ ꯑꯗꯨꯗꯤ
ꯍꯥ
ꯇꯨ ꯑꯦꯁ ꯌꯨ ꯏꯁꯇꯨꯗꯦꯟ ꯇꯤ ꯑꯦꯁ ꯌꯨꯒꯤ ꯑꯣꯏꯔꯝꯅꯤ ꯑꯗꯨꯗꯤ
ꯍꯣꯏ ꯃꯣꯏꯅ ꯏꯟꯚꯥꯏꯠ ꯇꯧꯕꯁꯦ ꯑꯝꯁꯨ ꯀꯔꯤꯔ ꯑꯗꯨꯗ ꯀꯧꯔꯦꯕ
ꯑꯣ ꯁꯤ ꯏꯔꯥꯡꯒꯤ ꯃꯇꯥꯡꯗ
ꯍꯣꯏ ꯑꯣꯏꯕꯁꯨ ꯌꯥ ꯍꯣꯏ
ꯖꯤꯟꯖꯤꯒꯤ ꯇꯥꯏꯞꯇ ꯇꯧꯈ꯭ꯔꯅꯤꯅ ꯖꯦꯟꯖꯤꯒꯤ ꯇꯥꯏꯞꯇ ꯇꯧꯒꯅꯤꯕ ꯑꯗꯨꯒꯤꯅꯤ
ꯍꯣ ꯍꯣ ꯍꯣꯏ ꯑꯩꯅ ꯈꯟꯕꯗꯤ ꯃꯤꯇꯩ ꯁꯤꯡꯁꯨ ꯃꯥꯜꯂꯤꯀꯣ
ꯍꯣꯏ ꯇꯧꯕꯅꯦ ꯍꯣꯏ ꯃꯤꯇꯩꯁꯤꯡ ꯑꯩꯈꯣꯏ ꯅꯒꯥꯁꯤꯡ ꯄꯨꯟꯕꯅꯦ
ꯉꯔꯥꯡꯁꯨ ꯑꯗꯨꯝ ꯃꯤꯇꯩꯁꯤꯡꯁꯨ ꯑꯗꯨꯝ ꯂꯥꯛꯄ꯭ꯔꯥ
ꯍꯣꯏ ꯂꯥꯛꯑꯦ ꯂꯥꯛꯑꯦ ꯃꯤꯇꯩꯁꯤꯡꯅ ꯌꯥꯝꯅ ꯂꯥꯛꯄꯅꯦ
ꯃꯣꯏꯅ ꯌꯥꯝꯕꯔꯥ
ꯎꯝ ꯃꯣꯏꯁꯨ ꯌꯥꯝꯃꯦ ꯈꯣꯏꯁꯨ ꯌꯥꯝꯃꯦ ꯆꯞ ꯃꯥꯟꯅꯩꯗ
ꯑꯗꯨ ꯀꯅꯥ ꯀꯅꯥ ꯏꯟꯖꯨꯔꯤ ꯂꯩꯕ꯭ꯔꯥ ꯉꯔꯥꯡꯗꯤ
ꯈꯪꯗꯦ ꯉꯔꯥꯡ ꯀꯅꯥ ꯀꯅꯥ ꯏꯟꯖꯨꯔꯤ ꯆꯠꯄꯔꯥ ꯈꯪꯗꯦ
ꯁꯦꯀ꯭ꯌꯨꯔꯤꯇꯤꯁꯤꯡꯁꯨ ꯑꯗꯨꯝ ꯐꯖꯅ ꯁꯦꯀ꯭ꯌꯨꯔꯤꯇꯤ ꯇꯥꯏꯠ ꯇꯧꯋꯦꯅ
ꯍꯣꯏ ꯑꯁ ꯐꯖꯅ ꯇꯧꯅꯤ ꯈꯦꯝꯆꯥꯥꯟꯅꯅꯤꯅ
ꯔꯤꯝꯖ ꯑꯗꯨꯝ ꯃꯤꯁꯨ ꯌꯥꯝꯕ ꯃꯥꯜꯂꯤꯀꯣ
ꯎꯝ ꯌꯥꯝꯃꯦ ꯌꯥꯝꯗ꯭ꯔꯗꯤ
ꯀꯅꯥ ꯀꯅꯥ ꯆꯠꯄꯔꯥ ꯅꯪꯗꯤ
ꯑꯩꯈꯣꯏ ꯂꯨꯒ ꯏꯕꯅꯤ
ꯑꯣ ꯅꯨꯡꯉꯥꯏꯕ ꯑꯗꯨꯗꯤ
ꯍꯣꯏ ꯍꯣꯏ ꯕꯤꯠꯀꯤ ꯑꯗꯨꯝ ꯆꯠꯄꯅꯤꯗ ꯆꯠꯂꯒ ꯀꯥꯞꯄ ꯍꯧꯔꯦ ꯔꯤꯝꯁꯂꯣꯝꯗ ꯑꯩꯈꯣꯏ ꯂꯩꯕ ꯃꯇꯝꯅ ꯀꯥꯞꯄ ꯍꯧꯔꯒ ꯑꯥ ꯏꯕꯥꯅꯤ ꯆꯦꯟꯕ ꯑꯗꯨ ꯍꯦꯛ ꯏꯔꯥꯡ ꯂꯣꯏꯔꯒ ꯑꯃꯨꯛ ꯒꯥꯔꯤꯗ ꯆꯠꯂꯦ ꯆꯠꯂꯒ ꯑꯃꯨꯛ ꯍꯥꯏꯅꯣ ꯒꯥꯔꯤꯗꯣ ꯈꯔ ꯃꯄꯥꯟꯗ ꯈꯔ ꯂꯥꯞꯄ ꯈꯥꯝꯃꯦ ꯈꯥꯝꯃꯦ ꯑꯗꯨꯒ ꯈꯥꯝꯕ ꯃꯇꯝꯗ ꯑꯃꯨꯛ ꯌꯦꯡꯕ ꯆꯠꯁꯦ ꯍꯥꯏꯅ ꯆꯠꯂꯦ ꯑꯗꯣ ꯑꯃꯨꯛ ꯀꯥꯞꯄꯦ ꯑꯗꯨꯒ ꯑꯃꯨꯛ ꯆꯦꯜꯂꯦ ꯆꯦꯟꯕ ꯃꯇꯝꯗ ꯈꯔ ꯐꯥꯔꯒ ꯑꯃꯨꯛ ꯌꯦꯡꯕ ꯆꯠꯁꯦ ꯍꯥꯏꯅ ꯂꯥꯁꯀꯤ ꯆꯠꯂꯦ ꯑꯃꯨꯛ ꯀꯥꯞꯄꯦ ꯑꯃꯨꯛ ꯆꯦꯜꯂꯦ
ꯑꯗꯨ ꯅꯪꯒꯤ ꯌꯨꯝ ꯃꯅꯥꯛꯇ ꯂꯩꯕ ꯖꯦꯡꯉꯝꯂꯨꯡꯗꯣ
ꯑꯥ ꯃꯈꯣꯏꯁꯨ ꯆꯠꯄ ꯎꯌꯦ ꯎꯝ
ꯑꯗꯨ ꯃꯤ ꯁꯦꯀ꯭ꯌꯨꯔꯤꯇꯤꯁꯤꯡꯗꯤ ꯃꯣꯏꯗꯤ ꯀꯔꯤꯔꯥ ꯊꯣꯝꯁꯨ ꯊꯣꯝꯗꯦꯕ ꯃꯣꯏ ꯅꯥꯎꯔꯤꯒꯨꯝꯕ ꯄꯥꯏꯔꯒ ꯊꯣꯝꯗꯦ ꯅꯥꯎꯔꯤꯒꯨꯝꯕ ꯄꯥꯏꯔꯒ ꯁꯦꯀꯌꯨꯔꯤꯇꯤ ꯄꯥꯟꯕ ꯌꯥꯏꯅ
ꯅꯥꯎꯔꯤ ꯀꯥꯞꯄꯒꯤ ꯇꯤꯌꯔꯒꯌꯁ ꯀꯥꯞꯔꯛꯄꯗꯣ ꯃꯣꯏꯅ
ꯑꯗꯨ ꯑꯗꯨꯔꯥ
ꯎꯝ ꯂꯥꯁꯇ ꯐꯔꯁꯇꯗꯤꯀꯣ ꯐꯔꯁꯇꯗꯤ ꯗꯤ ꯃꯣꯏꯅ ꯇꯦꯟ ꯁꯦꯀꯦꯟ ꯄꯤꯌꯦꯕ ꯇꯦꯟ ꯁꯦꯀꯦꯟ ꯃꯅꯨꯡꯗ ꯆꯠꯂꯣ ꯆꯠꯇ꯭ꯔꯗꯤ ꯇꯌꯔꯒꯦꯁ ꯀꯥꯞꯀꯅꯤ ꯍꯥꯏꯅ ꯇꯧꯕꯀꯣ ꯑꯗꯨ ꯑꯣꯏꯔꯁꯨ ꯃꯤꯗꯨ ꯆꯠꯇꯕ ꯑꯗꯨꯒꯤ ꯄꯨꯂꯤꯁꯅ ꯋꯥꯟ ꯇꯨ ꯊ꯭ꯔꯤ ꯄꯥꯔꯒ ꯑꯗꯨꯝ ꯆꯠꯇꯕꯒꯤ ꯀꯥꯞꯄ ꯍꯧꯔꯦ
ꯑꯣ
ꯐꯔꯁꯅꯦ ꯑꯗꯨ ꯁꯀꯦꯟꯗꯅ ꯎꯝ ꯒꯦꯠꯇꯣ ꯔꯤꯝꯁꯀꯤ ꯒꯦꯠꯇꯨ ꯊꯣꯡ ꯂꯣꯜꯂꯦꯕ
ꯑꯣ
ꯂꯣꯟꯕꯒꯤ ꯑꯃꯨꯛ ꯄꯥꯕ꯭ꯂꯤꯛꯁꯤꯡꯅ ꯊꯨꯒꯥꯏꯒꯦ ꯇꯧꯕ ꯑꯗꯨꯒꯤ ꯑꯃꯨꯛ ꯀꯥꯞꯄ ꯍꯧꯏ ꯑꯗꯨꯒ ꯂꯥꯁꯇꯅ ꯅꯥꯎꯔꯤ ꯀꯥꯞꯄ ꯑꯗꯨꯒꯤꯃꯨꯛ ꯀꯥꯞꯄ ꯍꯧꯕꯅꯦ
ꯅꯥꯎꯔꯤ ꯌꯥꯝ ꯄꯥꯏꯔꯒ ꯀꯔꯤꯗ ꯑꯥꯏꯔꯟꯒꯤ ꯁꯦꯝꯔꯒꯀꯣ ꯑꯗꯨ ꯊꯣꯝꯕꯅ ꯌꯥꯝꯅ ꯅꯨꯡꯉꯥꯏꯔꯅꯤ
ꯑꯗꯨꯅꯦ ꯅꯣꯔꯤ ꯀꯥꯞꯄꯒꯦ ꯉꯔꯥꯡꯗꯣ ꯇꯌꯔꯒꯦꯁ ꯀꯥꯞꯄꯅꯦꯕ
ꯇꯌꯔꯒꯦꯁ ꯀꯩꯁꯨ ꯇꯔꯝꯃꯣꯏ ꯃꯤꯗꯗꯤ ꯄꯥꯟꯗꯦꯅ
ꯍꯣꯏ ꯄꯥꯟꯗꯦ ꯑꯥ ꯃꯊꯥꯛꯇ ꯕ꯭ꯂꯦꯡ ꯐꯌꯥꯔꯒꯤ ꯇꯥꯏꯞꯇꯣ ꯇꯧꯕꯅꯦꯕ ꯑꯗꯨ ꯑꯣꯏꯔꯁꯨ ꯃꯩꯈꯨꯗꯣ ꯑꯁ ꯃꯤꯠ ꯌꯥꯝ ꯅꯥꯢꯅꯍꯦ꯫
ꯅꯪꯁꯨ ꯅꯥꯕ꯭ꯔꯥ꯫
ꯑꯩꯗꯤ ꯅꯥꯗꯦ ꯃꯣꯏ ꯅꯥꯏ ꯍꯥꯏ ꯇꯤꯡꯁꯥꯏ ꯆꯨꯔꯥꯄꯥꯠꯄꯒꯨꯝ ꯇꯧꯋꯦ ꯍꯥꯏ
ꯃꯥꯁꯛ ꯍꯥꯞꯔꯒ ꯆꯞꯄ ꯐꯕꯅꯤ ꯑꯗꯨꯒꯨꯝꯕꯩꯗꯤ꯫
ꯍꯣꯏꯅꯦ ꯑꯗꯨ ꯇꯥꯔꯗꯤ ꯐꯥꯒꯗꯕ ꯑꯗꯨꯁꯨ ꯇꯧꯕꯤꯗ꯭ꯔ ꯃꯥꯜꯂꯦ꯫
ꯑꯣ ꯑꯗꯨ ꯅꯪꯗꯤ ꯀꯔꯤꯁꯨ ꯁꯣꯛꯇꯦꯅ ꯑꯗꯨꯗꯤ
ꯁꯣꯛꯇꯦꯅꯦꯍꯦ ꯑꯩꯗꯤ ꯑꯁ ꯃꯃꯥꯡꯗ ꯆꯠꯄ ꯀꯤꯕ ꯑꯗꯨꯒꯤ ꯃꯅꯤꯡ ꯈꯛ ꯆꯠꯄꯅꯦ꯫
ꯅꯍꯥꯟ ꯀꯔꯤꯔ ꯔꯤꯖꯅꯤꯡꯗ ꯆꯠꯄ ꯅꯨꯃꯤꯠꯠꯇꯁꯨ ꯇꯦꯔꯤꯌꯦꯁ ꯀꯥꯞꯄ꯭ꯔꯥ
ꯖꯦꯅꯤꯝꯁ ꯖꯤꯅꯤꯝꯁ ꯍꯣꯏ ꯆꯠꯄ ꯑꯩꯗꯤ ꯆꯠꯇꯦ ꯑꯗꯨ ꯀꯥꯞꯄꯦ ꯂꯥꯏꯐꯇ ꯌꯦꯡꯉꯦ ꯍꯣꯏ꯫
ꯑꯣ ꯑꯗꯨ ꯃꯇꯝꯗꯁꯨ ꯃꯤ ꯁꯣꯛꯄꯗꯤ ꯂꯩꯌꯦꯅ
ꯍꯣꯏ ꯃꯤ ꯑꯃ ꯁꯣꯛꯄ ꯂꯩ ꯃꯥꯜꯂꯦ ꯉꯔꯥꯡ ꯔꯤꯝꯁꯀꯤꯗꯤ ꯃꯤ ꯁꯣꯛꯄ ꯂꯩꯇꯦ꯫
ꯑꯩꯈꯣꯏ ꯔꯣꯃꯩ ꯑꯃ ꯑꯗꯨꯒ ꯃꯤꯇꯩ ꯅꯨꯄꯥꯁꯨ ꯁꯣꯛ ꯁꯣꯛꯑꯦ ꯍꯥꯏꯕ ꯅꯠꯇ꯭ꯔꯣ ꯉꯔꯥꯡꯗꯣ꯫
ꯑꯣ ꯑꯣ ꯃꯤ ꯈ꯭ꯔ ꯁꯣꯛꯄ ꯃꯥꯜꯂꯦ ꯐꯦꯁꯕꯨꯨꯛ ꯄꯦꯖ ꯇ ꯑꯃꯨꯛ ꯎꯋꯦ꯫
ꯑꯣ ꯑꯗꯨꯅꯦꯕ ꯑꯩꯅ ꯈꯠ ꯊ꯭ꯔꯨꯗꯅꯤꯀꯣ ꯈꯦꯝꯆꯥꯡꯒꯤ ꯊ꯭ꯔꯨꯗꯨꯅꯤ ꯃꯣꯏ ꯇꯧ
ꯍꯣꯏ ꯈꯦꯝꯆꯥꯟꯅ ꯃꯥ ꯃꯦꯗꯤꯌꯥꯗ ꯍꯥꯏꯅ ꯑ ꯀꯨꯀꯤ ꯖꯣꯁꯤꯡ ꯏꯝꯐꯥꯜꯗ ꯂꯥꯏꯌꯦꯡꯕ ꯔꯤꯡꯁ ꯗꯥꯥꯏ ꯇꯒꯣꯔꯃꯦꯟꯅ ꯄꯨꯒꯅꯤ ꯍꯥꯏꯅ꯫
ꯍꯣꯏ ꯑꯗꯨꯅꯦꯕ ꯃꯥꯅ ꯃꯣꯏꯗ ꯁꯞꯄꯣꯔꯠ ꯇꯧꯕꯤꯀꯣ ꯌꯥꯔꯗꯤ ꯈꯦꯝꯆꯥꯥꯟꯗꯨꯁꯨ ꯍꯥꯠꯄ ꯌꯥꯏꯗ꯫
ꯑꯗꯨꯅꯦ ꯃꯥꯗꯤ ꯁꯤ ꯕꯪꯂꯣꯗꯣ ꯕꯣꯝꯅ ꯊꯨꯒꯥꯏ ꯊꯣꯝꯖꯤꯟꯕ ꯑꯃꯨꯛ ꯍꯧꯕ ꯌꯥꯔꯕꯅꯤ ꯃꯥꯅꯦ ꯂꯣꯏ ꯊꯣꯛꯍꯟꯕꯅꯦ꯫
ꯑꯣ ꯃꯥ ꯄꯤꯁ ꯄꯨꯔ ꯃꯥ ꯄꯤꯁ ꯄꯨꯔꯛꯅꯤꯡꯉꯥꯏ ꯇꯧꯕ ꯃꯥꯜꯂꯦ ꯑꯩꯈꯣꯏ ꯍꯥꯏꯕꯗꯤ ꯑꯗꯨ ꯅꯠꯇꯦ ꯅꯠꯇ꯭ꯔꯥ꯫
ꯑꯗꯨꯅꯦ ꯃꯥ ꯀꯔꯤ ꯄꯤꯁ ꯃꯥꯅ ꯎꯈ꯭ꯔꯣꯜꯗ ꯆꯠꯂꯒ ꯏꯔꯥꯡ ꯂꯩꯇ꯭ꯔꯦ ꯍꯥꯏꯕꯗꯤ ꯒꯤ ꯎꯈ꯭ꯔꯨꯜꯒꯤ ꯃꯤ ꯇ꯭ꯔꯥꯕꯦꯜ ꯇꯧꯕꯗ ꯀꯨꯀꯤꯁꯤꯅ ꯑꯦꯝꯕꯨꯁ ꯇꯧꯔꯒ ꯀꯥꯞꯄ ꯅꯠꯇ꯭ꯔꯣ ꯃꯥꯅꯅꯤꯅ
ꯍꯣꯏ ꯃꯥꯒꯤ ꯊ꯭ꯔꯨꯗꯨꯅꯦ ꯀꯨꯀꯤꯁꯤꯡ ꯁꯞꯄꯣꯔꯠ ꯄꯤꯕꯗꯣ꯫
ꯎꯝ ꯃꯥꯅꯅꯦ
ꯑꯗꯨ ꯅꯠꯇ꯭ꯔꯗꯤ ꯀꯩꯁꯨ ꯇꯧꯔꯣꯏꯅ꯫
ꯎꯝ꯫
ꯑꯗꯣ ꯍꯧꯖꯤꯛꯀꯥꯟ ꯅꯣꯅꯦꯗꯒꯤ ꯀꯔꯤꯔꯥ ꯅꯈꯣꯏ ꯒꯨꯝꯕꯁꯤꯡꯗꯣ ꯑꯗꯨꯝ ꯂꯝꯕꯤꯗ ꯑꯗꯨꯝ ꯆꯠꯄ꯭ꯔꯣ ꯆꯦꯟꯕ꯭ꯔꯥ꯫
ꯑꯗꯨꯝ ꯆꯠꯂꯦ ꯅꯦꯁꯅꯦꯜ ꯍꯥꯏꯋꯦꯗ ꯏꯁꯀꯣꯔꯠꯀ ꯏꯃꯥꯁꯨ ꯉꯔꯥꯡ ꯂꯥꯛꯑꯦ꯫ ꯑꯗꯨꯒꯤ ꯉꯁꯤ ꯑꯃꯨꯛ ꯍꯟꯈ꯭ꯔꯦ꯫
ꯌꯨꯝ ꯌꯥꯎꯈ꯭ꯔꯦ ꯍꯥꯏꯕ꯭ꯔꯥ꯫
ꯎꯝ ꯑꯥꯔꯂꯤ ꯃꯣꯔꯅꯤꯡ ꯄꯨꯡ ꯑꯩꯠ ꯑꯗꯨꯋꯥꯏꯗ ꯌꯥꯕꯅꯦ꯫
ꯄꯨꯡ ꯀꯌꯥꯗꯒꯤ ꯆꯥꯄ꯭ꯔ ꯃꯣꯏ꯫
ꯈꯪꯗꯦ ꯄꯨꯡ ꯃꯔꯤ ꯃꯉꯥꯗ ꯆꯠꯄ ꯃꯥꯜꯂꯦ꯫ ꯎꯝ ꯆꯠꯄꯅꯦ ꯁꯦꯀ꯭ꯌꯨꯔꯤꯇꯤꯒ꯫
ꯑꯗꯨꯗꯤ ꯌꯥꯏꯅ꯫
ꯍꯣꯏ ꯍꯧꯖꯤꯛ ꯐꯥꯎꯕꯗꯤ ꯀꯔꯤꯁꯨ ꯇꯧꯗꯦ꯫
ꯕꯤꯕ꯭ꯂꯦꯁ ꯅꯨꯡꯉꯥꯏꯕ꯭ꯔꯣ꯫
ꯍꯣꯏ ꯅꯨꯡꯉꯥꯏꯌꯦ
ꯍꯩ
ꯉꯁꯤꯁꯨ ꯆꯥꯔꯖ ꯆꯠꯀꯦꯔꯥ ꯏꯚꯅꯤꯡ ꯋꯥꯔꯁꯤꯞ ꯁꯥꯔꯚꯤꯁꯀꯤ
ꯅꯠꯇꯦ ꯍꯧꯖꯤꯛ ꯏꯁꯇꯥꯐ ꯗꯤꯕꯣꯔꯁꯟ ꯇꯧꯔꯒ ꯂꯣꯏꯔꯦ
ꯎꯝ ꯎꯝ
ꯍꯧꯖꯤꯛꯇꯤ ꯆꯥꯛ ꯆꯥꯕ ꯑꯃꯁꯨ ꯂꯣꯏꯔꯦ ꯃꯤ ꯑꯃ ꯑꯅꯤꯗ ꯉꯥꯏꯔꯒ ꯑꯗꯨꯝ ꯂꯩꯕꯅꯦ ꯑꯗꯨꯝ ꯍꯧꯖꯤꯛꯇꯤ ꯑꯗꯨꯝ ꯍꯟꯒꯅꯤ ꯌꯨꯝꯀꯣ
ꯑꯣ ꯆ꯭ꯔꯁꯇ ꯂꯩꯔꯤꯕ꯭ꯔꯥ
ꯍꯧꯖꯤꯛꯂ ꯍꯣꯏ ꯍꯣꯏ
ꯅꯨꯉꯥꯏꯅ
ꯍꯣꯏ ꯑꯁ ꯈꯪꯗꯦ ꯈꯪꯗꯦ ꯅꯪ ꯈꯨꯟ ꯍꯟꯒꯦꯔꯥ ꯅꯠꯇ꯭ꯔꯒ ꯑꯗꯨꯝ ꯂꯩꯒꯦꯔꯥ
ꯑꯩꯗꯤ ꯀꯂꯥꯁ ꯆꯠꯂꯦꯅ ꯀꯃꯥꯏꯅ ꯍꯟꯒꯦꯔꯥ
ꯔꯤꯒꯨꯂꯔꯗꯤ ꯇꯧꯗꯦꯀꯣ ꯀ꯭ꯂꯥꯁ ꯇꯧꯕ꯭ꯔꯥ
ꯑꯦꯕ꯭ꯔꯤ ꯁꯟꯗꯦ
ꯀ꯭ꯂꯥꯁ
ꯎꯝ
ꯍꯁ
ꯁꯟꯗꯦꯗ ꯁꯟꯗꯦꯗ ꯈꯛ ꯆꯠꯄ ꯑꯩꯈꯣꯏꯅ ꯗꯦꯂꯤ ꯆꯨꯁ ꯇꯧꯗꯕ ꯅꯨꯡꯇꯤꯒꯤꯗꯤ ꯆꯠꯄ ꯇꯜꯂꯦ ꯅꯨꯡꯇꯤꯒꯤ ꯑꯦ ꯕꯥꯥꯔꯥꯗꯣ ꯍꯟꯗ꯭ꯔꯦꯠ ꯍꯟꯗ꯭ꯔꯦꯠꯅꯦꯕ ꯑꯗꯨ ꯑꯣꯏꯔꯗꯤ ꯑꯁ ꯑ ꯋꯥꯡꯈꯩꯗ
ꯑꯥ
ꯋꯥꯡꯈꯩꯗ ꯑꯣꯏꯕꯒꯤ ꯂꯥꯞꯄꯒꯤꯀꯣ ꯑꯗꯨꯒꯤ ꯑꯣꯇꯣ ꯇꯣꯡꯕꯗꯣ ꯄꯩꯁꯥꯗꯨ ꯌꯥꯝꯃꯦꯕ
ꯎꯝ
ꯃꯤ ꯏꯁꯇꯨꯗꯦꯟ ꯀꯌꯥ ꯂꯥꯛꯄ꯭ꯔꯥ ꯁꯤ ꯕꯤ ꯕꯤ ꯑꯦꯁ ꯀꯤꯗꯣ
ꯑꯁ ꯆꯅꯤ ꯁꯨꯗ꯭ꯔꯤꯗ ꯂꯤꯁꯤꯡ ꯑꯃ ꯆꯥꯝꯃꯗꯤ ꯍꯦꯜꯂꯦ
ꯌꯥꯝꯗꯕꯅ ꯐꯩ ꯌꯥꯝ ꯌꯥꯝ ꯃꯥꯟꯕꯗꯤ ꯑꯃꯨꯛ ꯑꯣꯖꯥꯁꯤꯡꯗꯨꯗ ꯋꯥꯏꯑꯦꯅ
ꯍꯣꯏ ꯋꯥꯟ ꯍꯟꯗ꯭ꯔꯦꯗ ꯑꯩꯠꯇꯤ ꯁꯝꯊꯤꯡꯗꯨꯝꯗꯤ ꯂꯥꯛꯑꯦ
ꯑꯣ ꯑꯣ
ꯆꯞ ꯆꯥꯈ꯭ꯔꯦꯗ ꯌꯥꯝꯔꯗꯤꯀꯣ ꯌꯥꯝꯅꯗꯤ ꯌꯥꯝ ꯀꯩ ꯍꯥꯏꯁꯤꯔꯥ ꯃꯦꯅꯦꯖ ꯇꯧꯕ ꯀꯥꯡꯕꯨꯁꯨ ꯋꯥꯅꯤ ꯅꯠꯇ꯭ꯔꯥ
ꯃꯥꯅꯦ ꯑꯗꯨꯅꯤ
ꯑꯗꯨ ꯍꯧꯖꯤꯛꯇꯤ ꯑꯗꯨꯝꯁꯨ ꯇꯧꯗꯣꯏꯅꯦ ꯅꯠꯇ꯭ꯔ ꯃꯤ ꯌꯥꯝꯗꯕꯒꯤ ꯑꯗꯨꯝ ꯅꯨꯡꯉꯥꯏ
ꯍꯣꯏ ꯃꯤ ꯌꯥꯝꯗꯕꯅ ꯐꯩ ꯉꯁꯤꯁꯨ ꯏꯝꯐꯥꯜꯗ ꯅꯣꯡꯃ ꯄꯥꯟꯕꯅꯤ ꯍꯥꯏꯌꯦ
ꯑꯣ ꯍꯧꯖꯤꯛꯀꯥꯟ ꯏꯝꯐꯥꯜ ꯗꯨ ꯅꯨꯡꯉꯥꯏꯕ꯭ꯔꯥ
ꯍꯣꯏ ꯀꯔꯤꯁꯨ ꯇꯧꯗꯦꯗ ꯋꯦꯗꯔꯁꯨ ꯑꯗꯨꯝ ꯌꯥꯏ ꯃꯔꯛ ꯃꯔꯛꯇ ꯅꯣꯡ ꯆꯨꯨꯏꯌꯦ ꯃꯔꯛ ꯃꯔꯛꯇ
ꯑꯁ ꯁꯤꯗꯗꯤ ꯑꯩ ꯍꯦꯛ ꯂꯥꯛꯄ ꯅꯨꯃꯤꯠꯇꯨꯗꯒꯤ ꯍꯧꯔꯒ ꯀꯣ ꯁꯨꯝ ꯀ꯭ꯂꯥꯎꯗꯤ ꯑꯣꯏꯔꯒ ꯅꯪꯁꯨ ꯈꯪꯉꯤ ꯅ ꯇꯃꯦꯡꯂꯣꯡ ꯋꯦꯗꯔꯗꯣ ꯌꯥꯝ ꯀ꯭ꯂꯥꯎꯗꯤ ꯑꯩ ꯇꯧꯕꯗꯣ
ꯇꯃꯦꯡꯂꯣꯡ ꯋꯦꯗꯔꯗ ꯑꯩꯗꯤ ꯌꯥꯝ ꯄꯥꯝꯃꯦ ꯑꯗꯣ ꯑꯩ ꯍꯣꯔꯦꯟ ꯑꯃꯨꯛ ꯀꯣꯜ ꯇꯧꯔꯛꯀꯦꯀꯣ ꯅꯪ ꯍꯧꯖꯤꯛ ꯍꯣꯏ ꯊꯝꯃꯣ ꯎꯝ
ꯑꯁ ꯁꯨꯃꯥꯏꯅ ꯑꯗꯨꯝ ꯇꯧꯋꯦ
ꯎꯝ ꯎꯝ ꯎꯝ ꯎꯝ